ꯍꯜꯂꯣ ꯅꯨꯡꯉꯥꯏꯔꯤꯕ꯭ꯔꯣ ꯀꯃꯥꯏ ꯇꯧꯔꯤꯒꯦ꯫
ꯑꯁ ꯅꯨꯡꯉꯥꯏꯔꯤꯗ꯫
ꯍꯟꯗꯛ ꯔꫭ ꯍꯧꯖꯤꯛꯀꯥꯟꯁꯤꯕꯨ꯫ ꯁꯥꯕꯒꯤ ꯆꯥꯡꯁꯨ ꯌꯥꯝ ꯍꯦꯟꯒꯠꯂꯛꯑꯦ ꯑꯗꯣ ꯀꯃꯥꯏꯅ ꯂꯩꯕ ꯈꯣꯠꯄ ꯀꯃꯥꯏꯟ ꯇꯧꯔꯤ꯫
ꯑꯁ ꯁꯥꯕꯁꯦ ꯍꯧꯖꯤꯛꯁꯦ ꯌꯥꯝꯅ ꯁꯥꯔꯕꯅꯤꯅ ꯂꯩꯐꯝ ꯆꯥꯐꯝ ꯈꯪꯗꯦ ꯇꯧꯔꯤꯁꯤ꯫ ꯁꯣꯝ ꯎꯔꯨꯝ ꯋꯥꯔꯨꯝꯒꯨꯝꯕ ꯈꯔ ꯌꯦꯡꯉ ꯌꯦꯡꯉꯒ꯫ ꯐꯦꯟ ꯊꯥꯔꯦ ꯆꯞ ꯃꯥꯟꯅꯩ ꯑꯗꯨꯝ ꯎꯔꯨꯝ ꯃꯔꯨꯝ ꯈꯔ ꯊꯤꯔ-ꯊꯤꯔ ꯂꯩꯕ ꯅꯠꯇꯅ ꯎꯄꯥꯏ ꯂꯩꯇꯦꯅꯦ꯫
ꯑꯗꯨꯅꯤ ꯇꯧꯔꯤꯁꯦ ꯍꯧꯖꯤꯛꯁꯦ ꯑꯁ ꯁꯥꯕꯒꯤ ꯆꯥꯡꯁꯨ ꯐꯖꯅ ꯍꯦꯟꯒꯠꯂꯦ ꯑꯗꯩꯗꯤ꯫ ꯇꯨꯝꯕꯁꯨ ꯇꯨꯝꯐꯝ ꯈꯪꯗꯕꯤꯅꯤ ꯇꯧꯔꯤꯁꯦ ꯍꯧꯖꯤꯛꯁꯦ꯫ ꯑꯗꯨꯗꯩꯗꯤ ꯑꯩꯈꯣꯏꯗꯤ ꯑꯃꯨꯛ ꯑꯥ ꯃꯤꯒꯤ ꯅꯨꯡꯉꯥꯏ ꯌꯥꯏꯐꯕꯒꯤ ꯑꯗꯨꯃꯥꯏꯅ ꯑꯦꯁꯤꯒ ꯊꯝꯅꯅ ꯈꯣꯠꯇꯅ ꯂꯩꯕꯁꯨ ꯉꯝꯗꯕꯅꯤꯅ꯫ ꯑꯗꯨꯅ ꯈꯣꯏꯗꯤ ꯎꯔꯨꯝꯒꯨꯝꯕ ꯊꯤꯔꯒ ꯑꯣꯏꯅ ꯂꯩꯕ ꯍꯥꯏꯗꯨꯅꯤꯕ ꯈꯨꯡꯒꯪꯗ ꯂꯩꯕ ꯑꯩꯈꯣꯏꯗꯤ꯫
ꯃꯥꯅꯤ ꯏꯌꯥꯝꯕ ꯑꯗꯨ ꯅꯠꯇ꯭ꯔꯗꯤ ꯎꯄꯥꯏ ꯂꯩꯇꯦ ꯑꯈꯣꯏꯗꯤ꯫ ꯁꯥꯕꯁꯦ ꯑꯍꯤꯡꯅꯒ ꯁꯥꯕꯅꯦ꯫ ꯇꯨꯝꯐꯝ ꯆꯥꯐꯝ ꯈ ꯈꯪꯕꫭꯠꯇꯦꯗ ꯇꯧꯔꯤꯁꯤ ꯅꯣꯡꯉꯥꯜꯂꯝꯗꯥꯏ ꯈꯔ ꯃꯉꯥꯏꯔꯦ ꯇꯨꯝꯃꯤꯁꯦ ꯍꯧꯖꯤꯛ꯫
ꯃꯥꯅꯦ ꯑꯗꯨ ꯍꯧꯖꯤꯛ ꯌꯨꯔꯣꯞꯇꯗꯤ ꯁꯥꯕꯒꯤ ꯆꯥꯡꯗ ꯁꯥꯕ ꯊꯥꯔꯇꯤ ꯐꯥꯏꯚ ꯗꯤꯒ꯭ꯔꯤ ꯁꯦꯜꯁꯤꯌꯁ ꯌꯧꯕꯗꯣ ꯃꯣꯏꯁꯦ꯫ ꯇ꯭ꯔꯥꯐꯤꯛ ꯂꯥꯏꯠꯀ ꯄꯨꯜꯂꯞ ꯁꯧꯗꯣꯛꯇꯅ ꯑꯗꯩꯗꯤ ꯒꯥꯔꯤꯒꯤ ꯇꯌꯥꯔꯒ ꯁꯧꯗꯣꯛꯇꯅ꯫ ꯇꯧꯔꯤꯁꯤ ꯌꯦꯉꯣ ꯕꯦꯔꯥꯅꯦ ꯍꯧꯖꯤꯛꯁꯦ ꯑꯁ꯫ ꯁꯥꯕꯁꯤ ꯏꯟꯗꯤꯌꯥ ꯃꯅꯨꯡ ꯐꯣꯔꯇꯤ ꯐꯥꯏꯚ ꯗꯤꯒ꯭ꯔꯤ ꯌꯧꯕꯤꯅꯤ꯫ ꯗꫭ ꯇꯧꯔꯤꯁꯦ ꯑꯈꯣꯏꯗꯤ ꯋꯥꯈ꯭ꯔꯦ ꯑꯗꯨꯗꯤ ꯍꯧꯖꯤꯛ ꯍꯖꯤꯔꯥ ꯁꯨꯕ ꯀꯥꯡꯕꯨ ꯉꯩꯁꯤꯁꯨ ꯃꯣꯏꯗꯤ ꯅꯨꯡꯁꯥ ꯃꯔꯛꯇ ꯁꯨꯔꯤꯅꯤꯅ ꯀꯌꯥꯝ ꯋꯥꯔꯝꯒꯅꯤ ꯑꯗꯨꯗꯤ ꯑꯁ꯫ ꯈꯜꯂꫭ ꯍꯧꯖꯤꯛꯁꯦ꯫
ꯃꯥꯅꯤꯟ ꯍꯧꯖꯤꯛꯁꯦ ꯑꯗꯨꯅꯤ ꯑꯩꯁꯨ ꯉꯍꯥꯟ ꯐꯣꯟꯗ ꯊꯦꯡꯅꯩ ꯇꯌꯥꯔꯒ ꯂꯣꯏꯅ ꯁꯧꯗꯣꯛꯇꯅ ꯈꯣꯠꯇꯅ ꯇꯧꯕꯗꯣ ꯑꯁ ꯌꯥ ꯗ꯭ꯔꯦꯟ ꯍꯧꯖꯤꯛ ꯃꯇꯝꯁꯦ ꯑꯈꯣꯏ ꯃꯅꯤꯄꯨꯔꯁꯨ ꯁꯨꯝ ꯁꯥꯕꯒꯤ ꯆꯥꯡꯁꯦ ꯁꯨꯝ ꯍꯦꯟꯀꯠꯂꯛꯑꯦꯅꯦ ꯇꯧꯏꯁꯦ ꯅꯣꯡꯃ ꯅꯣꯡꯃꯒꯤ ꯎ ꯋꯥꯗꯤ ꯊꯥꯕ ꯆꯥꯡꯁꯦ ꯁꯨꯝ ꯌꯥꯎꯔꯛꯇ꯭ꯔꯦ ꯀꯛꯊꯠꯄꯒ ꯌꯥꯟꯊꯠ ꯄꯒ ꯁꯨꯝ ꯇꯧꯔꯕꯅꯤꯅ ꯁꯥꯕꯒꯤ ꯆꯥꯡꯁꯦ ꯅꯣꯡ ꯅꯣꯡꯃꯒꯤ ꯁꯨꯝ ꯍꯦꯟꯖꯜꯂꯦ꯫
ꯎꯝ ꯍꯥꯏꯗꯤ ꯍꯧꯖꯤꯛꯁꯦ ꯎ ꯋꯥꯁꯨ ꯀꯣꯛꯊꯣꯛꯄꯗꯤ ꯂꯦꯞꯇꯦ ꯀꯨꯏꯔꯦ ꯁꯤꯗ ꯇꯧꯔꯤꯁꯨ ꯉꯥꯏꯉꯣ ꯑ ꯎ ꯋꯥ ꯀꯣꯛꯇꯅ ꯈꯣꯠꯇꯅ ꯇꯧꯔꯦ ꯑꯗꯩꯗꯤ ꯍꯧꯖꯤꯛꯇꯤ ꯏꯁꯤꯡ ꯅꯣꯡ ꯆꯨꯔꯛꯄꯗꯨꯁꯨ ꯏꯁꯤꯡꯗꯣ ꯐꯥꯖꯤꯜꯂ ꯈꯣꯠꯆꯤꯜꯂ ꯊꯝꯗꯧꯗꯨꯁꯨ ꯉꯝꯗ꯭ꯔꯕꯅꯦ ꯂꯦꯟꯁ꯭ꯂꯥꯏꯠ ꯊꯣꯛꯂꯛꯄꯗ ꯂꯣꯏ ꯀꯤꯟꯊꯗꯅ ꯈꯣꯠꯇꯅ ꯇꯧꯔꯤꯁꯤ ꯑꯗꯩꯗꯤ ꯂꯧꯎ ꯁꯤꯡꯎꯁꯨ ꯃꯇꯥꯡ ꯆꯥꯅ ꯂꯧ ꯎꯕ ꯐꯪꯗ꯭ꯔꯦ ꯇꯧꯔꯤꯁꯦ ꯕꯦꯔꯥ ꯀꯥꯏ ꯅꯪ ꯍꯧꯖꯤꯛꯄꯨ ꯀꯔꯤ ꯀꯔꯤ ꯎꯅꯗꯕꯁꯨ ꯀꯨꯏꯔꯦ ꯀꯔꯤ ꯀꯔꯤꯕꯨ ꯍꯣꯠꯅꯔꯤꯒꯦ
ꯁꯨꯝ ꯍꯤꯡꯗ ꯌꯥꯗꯕꯅꯤꯅ ꯁꯨꯝ ꯂꯩꯀꯥꯏꯗ ꯇꯧꯕ ꯌꯥꯕ ꯊꯕꯛ ꯏꯪꯈꯥꯡ ꯁꯨꯝ ꯃꯆꯥ ꯃꯁꯨ ꯁꯨꯝ ꯂꯥꯛꯄ ꯈꯣꯠꯄ ꯊꯕꯛ ꯏꯪꯈꯥꯡ ꯐꯪꯉꯤ ꯇꯧꯍꯧꯗ꯭ꯔꯦ ꯑꯗꯨꯝ ꯃꯆꯥ-ꯃꯁꯨ ꯗꯨꯝ ꯇꯧ ꯌꯥꯕ ꯁꯨꯝ ꯄꯩꯁꯥ ꯊꯣꯛꯄ ꯌꯥꯕ ꯇꯦꯛ ꯇꯦꯛ ꯐꯥꯝ ꯈꯔ ꯌꯦꯡ ꯑꯃ ꯈꯔ ꯇꯧ ꯑꯗꯨꯝ ꯂꯩꯔꯤ ꯁꯤꯅꯗꯤ ꯅꯣꯡꯃ ꯅꯣꯡꯃꯩ ꯁꯨꯝ ꯋꯥꯠꯁꯤꯜꯂꯛꯄ ꯍꯥꯏꯗꯨ ꯁꯨꯝ ꯑꯣꯏꯔꯛꯏꯅꯦ ꯏꯌꯥꯝꯕ ꯌꯥꯗꯦꯅ ꯂꯥꯏꯐꯁꯦ ꯅꯍꯥꯟꯋꯥꯏ ꯑꯩꯈꯣꯏꯅ ꯐꯖꯅ ꯍꯣꯠꯅ ꯍꯧꯗ꯭ꯔꯕꯅꯤꯅ ꯍꯧꯖꯤꯛꯇꯤ ꯄꯨꯟꯁꯤꯒꯤ ꯇꯥꯡꯀꯛ ꯇꯪꯈꯥꯏ ꯆꯟꯁꯤꯜꯂꯛꯑ ꯀꯥꯟꯁꯤꯗꯗꯤ ꯍꯧꯖꯤꯛꯇꯤ ꯑꯋꯥꯕ ꯍꯥꯏꯗꯣ ꯑꯣꯏꯔꯦꯅꯦ
ꯎꯝ ꯃꯥꯅꯤ ꯍꯥꯟꯅꯁꯨ ꯅꯧꯔꯤꯉꯩꯗꯁꯨ ꯑꯩꯈꯣꯏꯗꯤ ꯒꯥꯏꯠ ꯇꯧꯕꯤꯅꯕꯁꯨ ꯂꯩꯇꯕꯅꯤꯅ ꯑꯗꯨꯒꯤꯁꯨ ꯈꯪꯉꯛꯇꯕ ꯍꯥꯏꯇꯥꯔꯦ ꯊꯤꯍꯧꯗꯕꯅꯤꯅ ꯍꯧꯖꯤꯛ ꯍꯥꯏꯗꯤ ꯂꯥꯏꯔꯤꯛ ꯇꯝꯕꯁꯨ ꯂꯣꯏꯁꯤꯟꯈ꯭ꯔꯕꯅꯤꯅ ꯆꯍꯤꯁꯨ ꯑꯥ ꯍꯧꯖꯤꯟꯈ꯭ꯔꯕꯅꯤꯅ ꯀꯔꯤ ꯇꯧꯗꯣꯏꯅꯣꯅ ꯈꯟꯕꯗ ꯍꯧꯖꯤꯛꯁꯤ ꯃꯊꯥ ꯁꯥꯕꯤꯅꯤ ꯇꯧꯔꯤꯁꯦ ꯍꯧꯖꯤꯛ ꯄ꯭ꯔꯥꯏꯚꯦꯠ ꯖꯣꯕ ꯍꯥꯏꯔ ꯀꯩꯁꯨ ꯇꯣꯂꯣꯞ ꯁꯦꯜꯂꯔꯤ ꯌꯥꯝ ꯀꯟꯅ ꯍꯦꯟꯅ ꯋꯥꯡꯕ ꯅꯠꯇꯦ ꯊꯕꯛ ꯋꯥꯕꯅ ꯍꯦꯜꯂꯦ ꯑꯗꯨꯅ ꯈꯣꯏ ꯃꯅꯤꯄꯨꯔꯗ ꯇꯧꯔꯤꯁꯦ ꯀꯃꯥꯏꯅ ꯇꯧꯕꯅꯣ ꯈꯪꯗꯦ ꯑꯗꯨ ꯍꯤꯡꯗꯕꯗꯤ ꯌꯥꯗꯕꯅꯤꯅ ꯈꯔ ꯈꯔ ꯍꯤꯡꯅꯕ ꯂꯝꯕꯤ ꯊꯤꯕ ꯇꯥꯕꯅꯤꯅꯦ ꯑꯗꯨꯝ
ꯃꯥꯅꯤ ꯄ꯭ꯔꯥꯏꯚꯦꯠ ꯖꯣꯕ ꯐꯪꯕ ꯐꯪꯗꯕ ꯍꯥꯏꯁꯦ ꯄ꯭ꯔꯥꯏꯚꯦꯠ ꯖꯣꯕꯁꯦ ꯐꯪꯗꯕꯗꯤ ꯅꯠꯇꯦ ꯑꯗꯨꯝ ꯇꯧꯅꯤꯡꯉꯥꯏꯗꯤ ꯑꯗꯨꯝ ꯂꯩꯔꯤ ꯄꯣꯠꯅꯤ ꯍꯧꯖꯤꯛꯁꯦ ꯑꯗꯣ ꯄ꯭ꯔꯥꯏꯕꯦꯠ ꯖꯣꯕ ꯄꯩꯁꯥꯥꯁꯦ ꯀꯩꯁꯨ ꯀꯥꯟꯅꯗꯦꯗ ꯍꯥꯏꯗꯤ ꯃꯇꯝ ꯃꯥꯡꯉꯒ ꯑꯌꯥꯝꯕ ꯇꯣꯛꯑꯦꯕ ꯃꯅꯤꯄꯨꯔꯒꯤ ꯄ꯭ꯔꯥꯏꯚꯦꯠ ꯖꯣꯕꯁꯤꯡꯁꯤꯅ ꯇꯧꯔꯤꯁꯦ ꯄꯩꯁꯥ ꯍꯥꯏꯔꯦ ꯆꯥꯎꯅꯁꯨ ꯄꯤꯗꯦ ꯃꯣꯏꯒꯤ ꯇꯧꯔꯒ ꯑꯋꯥꯕ ꯃꯊꯤ ꯃꯀꯨꯝ ꯃꯈꯣꯏꯅ ꯂꯣꯏꯅ
ꯄꯥꯏꯕꯒꯤ ꯇꯥꯏꯞꯇ ꯑꯣꯏꯅ ꯂꯩꯔꯕꯅꯤꯅ ꯑꯩꯈꯣꯏꯁꯨ ꯏꯁꯥꯒꯤ ꯑꯣꯏꯅ ꯌꯨꯝꯒꯤ ꯊꯕꯛ ꯏꯪꯈꯥꯡ ꯇꯧꯔꯒ ꯑꯣꯏꯅ ꯂꯩꯕꯅ ꯐꯔꯦ ꯈꯂꯦꯗ ꯃꯣꯏ ꯄ꯭ꯔꯥꯏꯚꯦꯠ ꯖꯣꯕꯁꯦ ꯇꯧꯕꯩ ꯃꯍꯨꯠꯇꯗꯤ
ꯎꯝ
ꯏꯌꯥꯝꯕ ꯍꯣꯢꯗꯤ ꯍꯧꯖꯤꯛ ꯌꯨꯝꯗ ꯀꯃꯥꯏ ꯀꯃꯥꯏ ꯇꯧꯔꯤꯒꯦ ꯀꯔꯤ ꯀꯔꯤ ꯑꯅꯥ ꯑꯌꯦꯛ ꯌꯥꯎꯗꯕ꯭ꯔꯣ ꯀꯃꯥꯏ ꯀꯃꯥꯏꯅ ꯂꯦꯟꯅ ꯂꯦꯜꯂꯤꯒꯦ ꯍꯧꯖꯤꯛꯁꯦ
ꯍꯧꯖꯤꯛꯁꯦ ꯀꯩꯁꯨ ꯑꯅꯥ ꯑꯌꯦꯛꯀꯤꯗꯤ ꯏꯁꯣꯔꯅ ꯆꯥꯟꯕꯗꯒꯤ ꯌꯥꯎꯗꯦ ꯑꯗꯣ ꯑꯩꯈꯣꯏꯁꯨ ꯆꯞ ꯃꯥꯟꯅꯩꯗ ꯄꯨꯟꯁꯤ ꯃꯍꯤꯡ ꯈꯨꯡꯒꯪꯗ ꯍꯤꯡꯕꯅꯤꯅ ꯅꯣꯡꯃꯒꯤ ꯁꯨꯔꯒ ꯆꯥꯕ ꯑꯗꯩ ꯊꯕꯛ ꯐꯪꯈꯤꯕ ꯀꯥꯡꯕꯨꯅ ꯅꯨꯡꯉꯥꯏꯈꯤꯕ ꯐꯪꯍꯧꯗ ꯀꯥꯡꯕꯨꯅ ꯑꯐꯪꯕ ꯈꯔ ꯁꯨꯔꯒ ꯌꯥꯅ ꯌꯥꯅꯕ ꯍꯤꯡꯕ ꯍꯥꯏꯗꯨꯅꯤ ꯑꯩꯈꯣꯏ ꯈꯨꯡꯒꯪ ꯇꯧꯔꯤꯁꯤꯁꯨ ꯑꯗꯣ ꯂꯩꯔꯤꯁꯤ ꯃꯉꯥꯏ ꯍꯧꯖꯤꯛ ꯀꯔꯤꯕꯨ ꯇꯧꯔꯨꯅꯤ ꯑꯦ ꯊꯕꯛ ꯑꯌꯨꯛ ꯅꯨꯡꯊꯤꯟ ꯈꯔ ꯆꯠꯀꯅꯤ ꯑꯗꯩꯗꯤ ꯈꯣꯏ ꯈꯨꯡꯒꯪꯗꯁꯨ ꯁꯥꯕꯩ ꯆꯥꯡꯁꯦ ꯌꯥꯝ ꯍꯦꯟꯒꯠꯂꯕꯅꯤꯅ ꯈꯣꯏꯁꯨ ꯃꯄꯥꯟ ꯄꯥꯛ ꯊꯕꯛ ꯁꯨꯕꯁꯦ ꯌꯥꯝ ꯋꯥꯏꯌꯦꯕ ꯍꯧꯖꯤꯛꯁꯦ ꯀꯥꯂꯦꯟ ꯁꯝꯃꯔ ꯃꯇꯝ ꯌꯧꯕꯅꯤꯅ ꯁꯨꯕ ꯈꯣꯠꯄꯁꯤꯗ ꯑꯗꯣ ꯁꯨꯗꯕꯗꯤ ꯌꯥꯗꯕꯅꯤꯅ ꯑꯗꯨꯝ ꯁꯨꯕ ꯁꯨꯔꯤ ꯍꯥꯏꯇꯥꯔꯦꯅꯦ ꯆꯠꯇꯅ ꯈꯔꯥ ꯀꯩꯅꯣ ꯇꯧꯔꯤ ꯑꯗꯨ ꯅꫭꯏ ꯅꯅꯥꯎ ꯅꯨꯄꯥ ꯉꯩꯗꯨꯅ ꯀꯃꯥꯏ ꯇꯧꯔꯤ ꯃꯣꯏ ꯅꯨꯡꯉꯥꯏꯔꯤꯕ꯭ꯔꯥ ꯃꯣꯏꯁꯨ
ꯃꯣꯏꯁꯨ ꯁꯨꯝ ꯑꯉꯥꯡ ꯑꯣꯏꯔꯤꯃꯤꯅ ꯃꯣꯏꯅ ꯑꯦꯛꯖꯥꯝ ꯅꯨꯡꯖꯥꯝ ꯊꯥꯅꯕ ꯈꯣꯠꯅꯕ ꯈꯔꯥ ꯇꯧꯔꯤꯌꯦ ꯃꯣꯏꯅ ꯊꯕꯛ ꯏꯪꯈꯥꯡ ꯁꯨꯕꯒꯤ ꯋꯥꯈꯜꯁꯦ ꯀꯌꯥꯁꯨ ꯀꯟꯅ ꯂꯩꯇ꯭ꯔꯤ ꯍꯥꯏꯗꯤ ꯃꯣꯏꯅꯁꯨ ꯑꯉꯥꯡ ꯑꯣꯏꯔꯤꯅꯤꯅ ꯑꯦꯛꯖꯥꯝ ꯅꯨꯡꯖꯥꯝ ꯈꯔꯥ ꯊꯥꯍꯟꯗꯅ ꯈꫭꯠꯍꯟꯗꯅ ꯃꯇꯝ ꯈꯔꯥ ꯂꯩꯔꯤꯉꯩꯗ ꯈꯤꯇꯪ ꯑꯃꯇꯪ ꯌ‌ꯦꯡ ꯊꯍꯟꯈꯤꯒꯦ ꯃꯣꯏꯁꯨ ꯍꯌꯦꯡ ꯑꯩꯒꯤ ꯇꯥꯏꯞꯇ ꯑꯃꯨꯛ ꯁꯨꯃꯥꯏꯅ ꯄꯨꯈ꯭ꯔꯤꯗ ꯂꯩꯔꯤꯁꯤ ꯇꯥꯍꯟꯅꯤꯡꯗꯕꯅꯤꯅ ꯃꯣꯏꯁꯨ ꯈꯤꯇꯪ ꯅꯨꯡꯉꯥꯏꯅ ꯃꯣꯏꯅ ꯃꯣꯏ ꯃꯣꯏ ꯑꯃꯥ ꯅꯨꯡꯉꯥꯏꯔꯛꯄ ꯍꯥꯏꯁꯦ ꯑꯩꯈꯣꯏ ꯑꯩꯒꯤꯁꯨ ꯁꯔꯨꯛ ꯌꯥꯎꯗ꯭ꯔꫭꯕꯅꯤꯅ ꯈꯔꯥ ꯃꯣꯏ ꯈꯤꯇꯪ ꯃꯇꯝ ꯈꯛꯇꯪꯗꯤ ꯍꯣꯠꯅꯍꯟꯈꯤꯒꯦꯅ ꯈꯔꯥ ꯍꯣꯠꯅꯍꯜꯂꯤ ꯏꯌꯥꯝꯕ
ꯎꯝ ꯐꯩ ꯐꯩꯌ‌ꯦ ꯑꯗꯨꯁꯨ ꯃꯥꯅꯦ ꯍꯣꯠꯅꯍꯟꯒꯗꯕꯅꯤ ꯃꯣꯏ ꯃꯇꯝ ꯐꯪꯉꯤꯉꯩꯗ ꯃꯔꯝꯗꯤ ꯀꯨꯏꯅꯥ ꯑꯩꯈꯣꯏꯒꯤ ꯃꯇꯝꯗ ꯑꯗꯣ ꯈꯪꯍꯧꯗꯕꯅꯤꯅ ꯑꯗꯨꯒꯤ ꯊꯕꯛ ꯇꯨ ꯊꯦꯡꯅꯍꯧꯗꯕꯅꯤꯅ ꯑꯩꯈꯣꯏꯁꯨ ꯍꯧꯖꯤꯛ ꯃꯐꯝ ꯈꯪꯗꯅ ꯂꯩꯔꯤꯁꯤꯅ ꯃꯣꯏ ꯀꯔꯤꯌꯔꯗꯨ ꯁꯦꯝꯅꯕ ꯉꯟꯅꯥ ꯇꯧꯍꯧꯔꯤꯁꯤ ꯐꯔꯕꯅꯤ ꯈ꯭ꯋꯥꯏ ꯐꯔꯕꯅꯤ ꯃꯣꯏ ꯑꯩꯈꯣꯏꯒꯤ ꯑꯩꯈꯣꯏ ꯑꯩꯈꯣꯏ ꯇꯧꯍꯧꯗ꯭ꯔꯁꯨ ꯃꯣꯏꯗ ꯑꯩꯈꯣꯏꯅ ꯊꯦꯡꯅꯔꯛꯄꯗꯨ ꯑꯦꯗꯚꯥꯏꯁꯇꯨ ꯄꯤꯔꯒ ꯃꯣꯏ ꯀꯩꯅꯣ ꯇꯧꯕ ꯃꯣꯏꯁꯨ ꯁꯦꯝ ꯖꯅꯕ ꯍꯥꯏꯇꯥꯔꯦ ꯉꯜꯂꯤꯉꯩꯗ ꯑꯗꯨꯃꯥꯏꯅ ꯄꯤꯕꯤꯕꯗꯨ ꯈ꯭ꯋꯥꯏ ꯐꯩ ꯍꯥꯏꯇꯥꯔꯦ
ꯃꯥꯅꯤ ꯏꯌꯥꯝꯕ ꯍꯧꯖꯤꯛꯀꯥꯟꯁꯤ ꯌꯥꯗ꯭ꯔꯤ ꯁꯥꯕꯩ ꯆꯥꯡꯁꯦ ꯑꯁ ꯅꯨꯡꯊꯤꯟꯁꯦ ꯂꯩꯐꯝ ꯆꯥꯐꯝ ꯑꯝꯇ ꯈꯪꯗꯦ ꯇꯧꯔꯤꯁꯦ
ꯎꯝ
ꯅꫭꯡ ꯅꯣꯡꯃꯩ ꯁꯨꯝ ꯁꯥꯕ ꯁꯨꯝ ꯍꯦꯟꯖꯤꯜꯂꯛꯄ꯭ꯔꯥ ꯀꯩꯅꯣꯝ ꯇꯧꯔꯤꯅ‌ꯦ ꯃꯩꯁꯥꯁꯦ ꯈꯥꯡꯕꯒꯤ ꯆꯥꯡꯁ‌ꯦ ꯑꯗꯨꯝ ꯋꯥꯕꯅꯤ ꯎ꯭ꯔꯨꯝ ꯋꯔꯨꯝ ꯈꯔꯥ ꯊꯤ ꯁꯤꯒꯤ ꯇꯥꯏꯃꯤꯡꯁꯤꯗ ꯁꯨꯔ ꯅꯣꯡꯃ ꯆꯥꯕ ꯈꯣꯏꯗꯤ ꯍꯦꯛꯇ ꯊꯕꯛꯁꯦ ꯍꯦꯛꯇ ꯌꯥꯗꯦꯅꯦ ꯍꯦꯛꯇ ꯁꯨꯕꯁꯦ ꯈꯣꯠꯄꯁꯦ ꯅꯨꯡꯁꯥꯅꯒ ꯁꯥꯥꯕꯅ‌ꯦ ꯈꯤꯇꯪ ꯁꯨꯔꯨꯅꯤ ꯍꯦꯛꯇ ꯏꯁꯥꯁꯦ ꯍ‌ꯦꯇ ꯄꯠꯊꯔꯛꯀꯅꯤ ꯒ꯭ꯌꯥꯟ ꯃ‌ꯦꯟ ꯇꯥꯗꯦ ꯀꯃꯥꯏ ꯍꯥꯏꯗꯣꯏꯅꯣ ꯁꯨꯕ ꯈꯣꯠꯄꯁꯦ ꯁꯨꯕꯁꯨ ꯆꯠꯅꯤꯡꯗꯦ ꯁꯨꯗ꯭ꯔꯒ ꯑꯃꯨꯛ ꯄꯩꯁꯥꯁꯨ ꯑꯃꯨꯛ ꯀꯥꯏꯗꯩ ꯑꯃꯨꯛ ꯂꯥꯛꯀꯅꯤ ꯑꯁ ꯈꯪꯗꯦꯗ ꯋꯥꯔꯦꯗ ꯍꯧꯖꯤꯛꯁꯦ ꯂꯥꯏꯞꯁꯦ
ꯃꯥꯟꯅꯤ ꯃꯤ ꯑꯗꯣ ꯑꯃꯔꯣꯝꯗꯗꯤ ꯑꯩꯈꯣꯏ ꯃꯅꯤꯄꯨꯔ ꯍꯥꯏꯔꯒ ꯑꯇꯣꯞꯄꯒ ꯌꯦꯡꯅꯔꯨꯔꯗꯤ ꯐꯔꯤꯅꯦ ꯈꯣꯏ ꯁꯤꯕ ꯕꯛꯇꯤ ꯍꯧꯖꯤꯛ ꯐꯥꯎꯒꯤ ꯑꯣꯏꯅꯗꯤ ꯌꯥꯎꯗ꯭ꯔꯤ ꯁꯥꯕꯩ ꯆꯥꯡꯕꯨꯗꯤ ꯌꯥꯝꯗꯤ ꯍꯦꯟꯒꯠꯂꯦ ꯑꯗꯣ ꯇꯣꯞꯄ ꯂꯝꯗꯗꯤ ꯃꯤ ꯁꯥꯗꯅ ꯁꯤꯕ ꯃꯤ ꯌꯥꯎꯔ ꯌꯥꯎꯔꯤꯅꯦꯕ ꯇꯣꯞ ꯄ ꯏꯟꯗꯤꯌꯥꯒꯤ ꯏꯁꯇ‌ꯦꯠ ꯑꯃꯔꯣꯝ ꯍꯥꯏꯔꯨꯗꯤ ꯑꯈꯣꯏꯗꯤ ꯃꯅꯤꯄꯨꯔꯒꯤꯁꯨ ꯍꯧꯖꯤꯛꯁꯦ ꯎꯃꯪ ꯀꯣꯛꯊꯣꯛꯄꯩ ꯆꯥꯡꯁꯤ ꯌꯥꯝ ꯍꯦꯟꯖꯤꯜꯂ‌ꯦꯑꯦ ꯑꯩꯈꯣꯏꯒꯤ ꯍꯥꯟꯅ ꯊꯥꯏꯅ ꯂꯩꯔꯝꯕ ꯉꯩꯗꯨꯗꯒꯤ ꯍꯧꯖꯤꯛꯀ ꯌꯦꯡꯅꯕꯗ ꯀꯔꯤ ꯍꯥꯏꯇꯥꯔꯦ ꯀꯟꯗꯤꯁꯟꯁꯤ ꯌꯥꯝ ꯈꯦꯠꯅꯔꯦ ꯍꯥꯏꯇꯥꯔꯦ ꯃꯇꯝꯗꯨꯒ ꯍꯨꯖꯤꯛ ꯃꯇꯝꯗꯤ ꯃꯇꯝꯗꯨꯝ ꯊꯥꯏꯅꯗꯤ ꯑꯩꯈꯣꯏꯒꯤ ꯏꯄꯥ ꯏ ꯏꯄꯨꯁꯤꯡꯒꯤ ꯃꯇꯝꯗꯨꯗꯤ ꯂꯩꯕ ꯅꯨꯡ ꯉꯥꯏ ꯑꯗꯨꯗꯩꯗꯤ ꯉꯥ ꯄꯥꯠꯁꯤ ꯃꯈꯟ ꯃꯈꯟ ꯐꯪꯉꯝꯃꯤ ꯍꯧꯖꯤꯛꯇꯤ ꯉꯥꯁꯨ ꯂꯣꯏ ꯃꯨꯠꯈ꯭ꯔꯦ ꯑ ꯑꯈꯣꯏꯅ ꯎꯈꯤꯗꯕ ꯃꯣꯏ ꯃꯇꯝꯒꯤ ꯉꯉꯥꯡꯉꯩꯁꯨ ꯑꯗꯨꯗꯩ ꯍꯧꯖꯤꯛꯇꯤ ꯀꯩ ꯍꯥꯏꯇꯥꯔ ꯑꯩꯈꯣꯏ ꯎꯕ ꯑꯈꯣꯏꯅ ꯑꯉꯥꯡ ꯑꯣꯏꯔꯤꯉꯩꯗ ꯌꯥꯝ ꯊꯦꯡꯅꯔꯕꯖꯤꯡꯗꯣ ꯍꯨꯖꯤꯛ ꯎꯕ ꯑꯝꯇ ꯐꯪꯗ꯭ꯔꯦ ꯍꯥꯏꯇꯥꯔꯦ ꯑꯌꯥꯝꯕ ꯂꯣꯏ ꯃꯨꯠꯈ꯭ꯔꯦ ꯍꯥꯏꯇꯥꯔ ꯈꯦꯠꯅꯔꯛꯄ ꯍꯥꯏꯖ‌ꯦ ꯑꯗꯨꯕꯨ ꯍꯣꯏ ꯈꯔꯗꯤ ꯍꯣꯡꯕ ꯇꯥꯕꯅꯤ ꯆꯥꯎꯈꯠꯂꯛ ꯄꯩ ꯃꯇꯨꯡ ꯏꯟꯅ ꯗꯣ ꯎꯃꯪꯒꯨꯝꯕ ꯑꯈꯣꯏ ꯔꯤ ꯑꯈꯣꯏꯒꯤ ꯐꯣꯔꯦꯁꯁꯤꯗꯤ ꯄꯨꯔꯥ ꯑꯩꯈꯣꯏ ꯔꯤꯖꯥꯕ ꯇꯧꯔ ꯊꯝꯕꯒꯤ ꯄꯣꯂꯤꯁꯤꯒꯨꯝꯕꯖꯨ ꯒꯣꯔꯃꯦꯟꯅ ꯀꯔꯤ ꯄꯥꯏꯈꯠꯂꯤꯅꯣ ꯍꯥꯏꯗꯣ ꯈꯪꯗꯦ ꯀꯔꯤ ꯇꯧꯔꯤꯅꯣꯖꯨ ꯃ‌ꯣꯏꯅ ꯈꯔ ꯁꯦꯝꯕꯤ ꯈꯣꯠꯄꯤꯗꯅ ꯇꯧꯗꯧꯗꯨꯁꯨ ꯇꯧꯗꯦ
ꯑꯁ ꯗꯨꯅꯤꯅꯦ ꯏꯌꯥꯝꯕ ꯍꯧꯖꯤꯛ ꯍꯥꯏꯖ‌ꯦ ꯏꯄꯥ ꯏꯄꯨꯒꯤ ꯃꯇꯝꯗꯩ ꯍꯣꯉꯛꯄ ꯈꯛꯇ ꯅꯠꯇꯅ ꯈꯣꯏꯅ ꯑꯉꯥꯡ ꯑꯣꯏꯔꯤꯉꯩ ꯃꯇꯝꯗ ꯂꯩꯔꯝꯕ ꯑꯁꯤꯡ ꯗꯒꯤꯁꯨ ꯍꯧꯖꯤꯛ ꯌꯥꯝꯅ ꯆꯍꯤ ꯑꯃ ꯑꯅꯤ ꯆꯍꯤ ꯈꯔꯁꯤꯗ ꯑꯍꯣꯡꯕꯁꯦ ꯌꯥꯝꯅ ꯂꯩꯔꯦꯗ ꯍꯧꯖꯤꯛꯁꯦ ꯍꯥꯏꯗꯤ ꯑꯉꯥꯡ ꯑꯣꯏꯔꯤꯉꯩꯗꯗꯤ ꯑꯩꯈꯣꯏ ꯂꯋꯥꯏ ꯊꯋꯥꯏꯗꯁꯨ ꯍꯧꯖꯤꯛ ꯉꯥ ꯒꯥꯏꯁꯦ ꯉꯥ ꯐ꯭ꯔꯥꯝꯒ ꯍꯥꯏꯖ‌ꯦ ꯍꯧꯖꯤꯛ ꯅꯍꯥꯟꯋꯥꯏꯗꯤ ꯏꯁ ꯁꯖꯤꯛ ꯅꯨꯡꯁꯤꯛ ꯑꯗꯒꯤ ꯍꯨꯞ ꯅꯨꯡ ꯊꯥꯛꯇꯅ ꯆꯔꯥꯡ ꯋꯥꯔꯥꯡ ꯊꯥꯛꯇꯅ ꯇꯧꯗꯅ ꯇꯧꯅꯔꯝꯃꯤ ꯍꯧꯖꯤꯛꯇꯤ ꯑꯗꯨꯒꯤ ꯀꯜꯆꯔꯗꯨꯁꯨ ꯁꯨꯝ ꯃꯥꯡꯖꯤꯜꯂꯑꯦ ꯑꯌꯥꯝꯕꯅ ꯍꯧꯖꯤꯛ ꯉꯥꯖ‌ꯦ ꯃꯆꯥꯛ ꯊꯥꯛꯄꯤ ꯂꯣꯏꯟ ꯇꯧꯅꯔ‌ꯦ ꯍꯥꯏꯗꯤ ꯋꯥꯕꯁꯨ ꯋꯥꯕꯁꯨ ꯐꯅꯔꯦ ꯑꯗꯩ ꯃꯆꯥꯛ ꯊꯥꯛꯄꯁꯤꯅꯁꯨ ꯑꯃꯨꯛ ꯊꯨꯅꯁꯨ ꯑꯃꯨꯛ ꯌꯣꯟꯕ ꯈꯣꯠꯄ ꯂꯣꯏꯅ ꯌꯥꯅꯔꯦ ꯑꯗꯨꯅ ꯈꯪꯗꯦ ꯍꯥꯏꯒꯗꯕꯅꯣ ꯃꯇꯝꯒꯤ ꯑꯍꯣꯡꯕꯖ‌ꯦ ꯁꯤꯅ ꯊꯨꯔꯦꯅ ꯇꯧꯕꯁꯤꯅꯗꯤ ꯑꯈꯣꯏꯒꯤ ꯍꯛꯆꯥꯡꯗꯗꯤ ꯆꯥꯁꯤꯟ ꯊꯛꯁꯤꯟꯕ ꯁꯤꯅꯗꯤ ꯄꯩꯁꯥꯕꯨꯗꯤ ꯊꯨꯅꯗꯤ ꯐꯪꯕ ꯍꯛꯆꯥꯡꯁꯨ ꯋꯥꯗꯕ ꯑꯗꯨ ꯇꯥꯔꯁꯨ ꯍꯛꯆꯥꯡꯗꯗꯤ ꯑꯁꯣꯛꯄ ꯐꯠꯇꯕ ꯍꯥꯏꯁꯦ ꯍꯦꯛꯇ ꯑꯣꯏꯕ ꯌꯥꯗꯦꯕ ꯍꯧꯖꯤꯛꯁꯦ ꯈꯪꯗꯦꯗ ꯃꯤ ꯊꯣꯛꯁꯨ ꯃꯤꯁꯨ ꯌꯥꯝꯖꯤꯜꯂꯛꯄ ꯉꯥꯁꯤꯡꯁꯤꯁꯨ ꯍꯥꯏꯗꯤ ꯄꯨꯊꯣꯛꯇꯕꯗꯤ ꯌꯥꯗꯕꯅꯤꯅ ꯍꯥꯏꯗꯤ ꯆꯥꯕ ꯊꯛꯄꯁꯦ ꯃꯁꯤꯡꯗꯣ ꯁꯨꯝ ꯍꯦꯟꯅ ꯇꯧꯗ ꯌꯥꯗꯕꯅꯤꯅ ꯍ‌ꯦꯛꯇ ꯀꯩꯅꯣ ꯑꯣꯏꯅ ꯇꯧꯔꯛꯑꯦꯕ ꯌꯥꯗ꯭ꯔꯦꯕ ꯍꯧꯖꯤꯛꯁꯦ ꯃꯇꯝꯒꯤ ꯑꯍꯣꯡꯕꯖꯦ ꯑꯗꯨꯝ ꯂꯩꯔꯦꯅꯦ ꯍꯧꯖꯤꯛꯁꯦ ꯑꯌꯥꯝꯕ ꯒ꯭ꯌꯥꯟ ꯇꯥꯗꯦꯗ ꯂꯥꯏꯐꯁꯦ
ꯅꯣꯏ ꯈꯨꯡꯒꯪ ꯂꯣꯝꯗꯗꯤ ꯑꯩꯗꯤ ꯉꯥ ꯅꯨꯡ__ ꯑꯩꯈꯣꯏꯗꯖꯨ ꯆꯞ ꯃꯥꯟꯅꯩ ꯐꯥꯝ ꯅꯨꯡ ꯑꯗꯩ ꯄꯨꯊꯣꯛ__ ꯄ ꯅꯣꯏꯒꯤ ꯐꯥꯝ ꯅꯨꯡꯒꯇꯤ ꯑꯗꯨꯝ ꯂꯩꯔꯒ ꯉꯥ ꯅꯨꯡ ꯊꯥꯗ ꯈꯣꯠꯊꯗꯅ ꯑꯗꯨꯝ ꯇꯧꯔꯤꯕ ꯅꯠꯇ꯭ꯔꯣ
ꯇꯧꯔꯤꯗ ꯏꯌꯥꯝꯕ ꯑꯗꯨꯝ ꯑꯩꯈꯣꯏꯁꯨ ꯍꯥꯟꯅꯗꯤ ꯑꯉꯥꯡ ꯑꯣꯏꯔꯤꯉꯩꯗꯗꯤ ꯈꯣꯞ ꯅꯨꯡ ꯊꯥꯛꯇꯅ ꯇꯧꯔꯝꯕꯅꯤ ꯑꯗꯣ ꯍꯧꯖꯤꯛꯁꯦ ꯀꯥꯅꯣ ꯑꯣꯏꯅ ꯑꯌꯥꯝꯕ ꯂꯣꯏꯅ ꯇꯧꯔꯦ ꯑꯗꯣ ꯈꯪꯗꯦ ꯃꯆꯥꯛ ꯊꯥꯛꯄꯤ ꯑꯣꯏꯅ ꯇꯧꯔꯦ ꯑꯩꯈꯣꯏꯖꯨ ꯃꯆꯥꯛ ꯊꯥꯛꯄꯤꯁꯤꯅ ꯍꯦꯟꯅ ꯍꯛꯆꯥꯡꯗꯁꯨ ꯋꯥꯕꯁꯨ ꯐꯔꯦ ꯅꯍꯥꯋꯥꯏꯒꯤ ꯃꯇꯝꯗꯗꯤ ꯍꯨꯞ ꯅꯨꯡ ꯑꯃꯨꯛ ꯐꯥꯜꯂꯨꯅꯤ ꯑꯗꯨꯒ ꯑꯃꯨꯛ ꯊꯥꯛꯀꯅꯤ ꯆꯔꯥꯡ ꯅꯨꯔꯥꯡ ꯑꯃꯨꯛ ꯀꯅꯣ ꯇꯧꯒꯅꯤ ꯑꯗꯨꯅ ꯍꯥꯏꯗꯤ ꯃꯇꯝꯖꯦ ꯌꯥꯗ꯭ꯔꯦꯕ ꯍꯧꯖꯤꯛꯅ ꯑꯃꯨꯛ ꯃꯆꯥꯛ ꯍꯥꯏꯖꯤꯗꯤ ꯗꯨꯀꯥꯟꯗꯩ ꯇꯣꯞ ꯑꯌꯣꯟꯕ ꯄꯣꯠꯅꯤꯅ ꯇꯛ ꯂꯩꯔꯨꯔꯒ ꯄꯩꯁꯥꯒꯤ ꯉꯥꯠ__ ꯇ ꯉꯥꯏꯔꯦ ꯍꯧꯖꯤꯛꯁꯦ ꯑꯗꯨꯅꯤ ꯏꯌꯥꯝꯕ ꯌꯥꯗ꯭ꯔꯦ ꯂꯥꯏꯐꯁꯦ ꯌꯥꯗ꯭ꯔꯦ ꯍꯧꯖꯤꯛꯁꯦ ꯃꯇꯝ ꯃꯇꯝꯒꯤ ꯑꯍꯣꯡꯕ ꯍꯥꯏꯗꯨꯅꯤ ꯑꯩꯈꯣꯏꯁꯨ ꯌꯥꯎꯗꯕꯁꯨ ꯌꯥꯗꯕ ꯇꯧꯔꯤꯁꯦ
ꯍꯧꯖꯤꯛꯇꯤ ꯉꯥꯖꯨ ꯍꯥꯟꯅꯗꯤ ꯅꯦꯆꯔꯦꯜ ꯑꯣꯏꯕꯅ ꯃꯆꯤꯟꯖꯥꯛ ꯄꯤꯖꯗꯅ ꯅꯥꯄꯤ ꯅꯨꯡꯄꯤ ꯇꯧꯔꯝꯃꯦ ꯍꯧꯖꯤꯛꯇꯤ ꯃꯥꯔꯀꯦꯠ ꯅꯪꯅꯕ ꯊꯥꯗꯣꯔꯛꯄꯗ ꯉꯥꯖꯨ ꯀꯦꯃꯤꯀꯦꯟꯒꯤ ꯑꯣꯏꯕ ꯃꯆꯤꯟꯖꯥꯛ ꯃꯌꯥꯝ ꯄꯤꯖꯗꯅ ꯈꯣꯠꯇꯅ ꯇꯧꯔꯝꯅꯤꯅ ꯈꯣꯏ ꯉꯥꯖꯦ ꯍꯥꯎꯇ꯭ꯔꯦꯕ ꯍꯧꯖꯤꯛꯀꯥꯟꯒꯤ ꯉꯥꯉꯩꯖꯤꯖꯨ ꯁꯁ ꯆꯥꯕ ꯈꯣꯠꯄ ꯑꯩ ꯇꯧꯕꯖꯨꯗꯦ__ ꯃꯣꯏ ꯀꯔꯕꯥꯔ ꯇꯧꯕ ꯀꯥꯡꯕꯨꯗꯕꯨꯗꯤ ꯇꯣꯡꯉꯦ ꯍꯥꯏꯔꯖꯨ ꯑꯩꯈꯣꯏ ꯃꯤꯑꯣꯏꯕꯅ ꯆꯥꯁꯤꯟꯕꯗꯗꯤ ꯑꯁꯣꯛꯄ ꯍꯥꯏꯕꯗꯣ ꯍꯦꯛꯇ ꯕꯣꯗꯤꯗ ꯑꯣꯏꯔꯛꯀꯗꯣꯏꯅꯦꯕ ꯇꯨꯡꯗ ꯔꯤꯌꯦꯛꯁꯟ ꯇꯧꯔꯛꯀꯗꯣꯏꯅꯤ ꯑꯗꯨꯅ
ꯃꯥꯅꯤꯅꯦ ꯏꯌꯥꯝꯕ ꯍꯧꯖꯤꯛꯁꯦ
ꯄꯨꯜꯂꯞ ꯃꯆꯥꯛ ꯅꯨꯖꯥꯛ ꯊꯥꯛꯇ ꯂꯣꯏ ꯇꯧꯅꯔꯃꯤꯅ ꯍꯧꯁꯦ ꯂꯩꯅꯥ ꯇꯤꯅꯥꯁꯨ ꯖꯥꯠ ꯖꯥ ꯖꯥꯠ ꯃꯌꯥꯝ ꯊꯣꯛꯂꯛꯏꯁꯦ ꯍꯥꯏꯗꯤ ꯀꯦꯃꯤꯀꯦꯜ ꯀꯩꯀꯩ ꯃꯆꯥ ꯑꯩꯈꯣꯏꯅꯗꯤ ꯊꯨꯔꯦꯅ ꯇꯧꯕ ꯑꯗꯣ ꯄꯩꯁꯥꯒꯤ ꯀꯅꯣ ꯋꯥ ꯍꯛꯆꯥꯡꯁꯨ ꯋꯥꯗ꯭ꯔꯦꯅ ꯈꯟꯕ ꯑꯗꯣ ꯏꯁꯥꯗꯗꯤ ꯆꯥꯁꯤꯟ ꯊꯛꯁꯤꯜꯂꯒꯗꯤ ꯁꯣꯏꯅꯦ ꯌꯦꯉꯣ__ ꯑꯩꯈꯣꯏꯕꯛꯇ ꯇꯨꯔꯦꯟꯒꯤ ꯉꯥ ꯐꯥꯔꯦ ꯍꯥꯏꯔꯒꯗꯤ ꯑꯩꯈꯣꯏꯕꯧꯛꯇ ꯂꯧꯅꯔꯤꯅꯤ ꯀꯣꯏꯇꯥꯟ ꯇꯥꯟꯅꯔꯤꯝꯅꯤ ꯇꯨꯔꯦꯟꯒꯤ ꯉꯥꯁꯦ ꯍꯥꯏꯗꯤ ꯃꯣꯏꯒꯤ__ ꯒꯤ ꯑꯃꯨꯛ ꯃꯣꯏ ꯗꯥꯏꯔꯦꯛ ꯑꯗꯨꯝ ꯐ꯭ꯔꯦꯁ ꯑꯣꯏꯕꯅꯤꯅꯅꯦ